ꯑ
ꯈꯕ꯭ꯔꯣ
ꯇꯥꯏ ꯇꯥꯏ ꯇꯥꯏ ꯇ
ꯀꯩꯗꯧꯔꯝꯃꯤꯅꯣ ꯍꯧꯖꯤꯛꯁꯤꯕꯨ
ꯑꯁ ꯅꯣꯡꯒ ꯇꯥꯕꯁꯤꯗ ꯑꯗꯨꯝ ꯐꯤꯂꯝ ꯌꯦꯡꯅꯔꯝꯕꯅꯤꯅ
ꯑꯣ ꯁꯥꯁꯤꯡꯗꯤ ꯆꯥꯔꯕꯣ
ꯁꯛꯁꯥꯔ
ꯌꯥ ꯆꯥꯔꯕ
ꯀꯩꯅꯣꯁꯥꯏ ꯏꯃꯥꯅ ꯍꯋꯥꯏ ꯑꯩꯈꯣꯏꯒꯤ ꯀꯥꯡꯥꯡꯊꯛꯇꯣ ꯑ ꯑꯗꯨ ꯆꯥꯏ
ꯀꯩꯅꯣ ꯇꯧꯔ ꯃꯔꯥꯡꯗ ꯑꯩꯈꯣꯏꯅ ꯎ ꯀꯣꯏ ꯆꯠꯁꯦꯅ ꯍꯥꯏꯔꯒꯤ ꯃꯤ ꯂꯝꯗ ꯂꯧ ꯇ ꯍꯥꯏꯕ ꯅꯠꯇ꯭ꯔꯣ
ꯑꯣ ꯍꯣꯏ ꯆꯨꯝꯃꯤꯅꯦ ꯂꯣꯛꯇꯥꯛ ꯏꯃꯥꯟꯅꯕ ꯀꯩꯅꯣꯒꯤ ꯃꯣꯏꯒꯤ ꯂꯣꯛꯇꯥꯛꯀꯤ ꯍꯧꯖꯤꯛ ꯀꯟꯅ ꯀꯟꯅ ꯁꯥꯒꯠꯅꯔꯤꯗꯅ ꯍꯠꯀꯨꯝꯕ
ꯑꯥ
ꯑꯗꯨ ꯑꯗꯨꯗ ꯅꯣꯡꯃ ꯑꯩꯈꯣꯏ ꯆꯠꯂꯒ ꯃꯌꯥꯝ ꯄꯨꯂꯞ ꯂꯎꯖꯤꯛꯇ ꯍꯥꯏꯅꯕꯅꯦ
ꯎꯝ ꯑꯗꯨꯗꯣ ꯂꯣꯛꯇꯥꯛ ꯆꯠꯄꯒꯤꯗꯣ ꯀꯃꯥꯏꯅ ꯍꯥꯏꯗꯤ ꯑꯩꯈꯣꯏ ꯁꯤꯗꯒꯤ ꯒꯥꯔꯤ ꯏꯁꯥꯒꯤ ꯒꯥꯔꯤꯗ ꯆꯠꯁꯦ ꯍꯥꯏꯔꯥ ꯅꯠꯇ꯭ꯔꯒ ꯒꯥꯔꯤꯗꯣ ꯔꯤꯖꯥꯚ ꯇꯧꯔ ꯆꯠꯁꯦ ꯍꯥꯏꯔꯥ ꯀꯃꯥꯏ ꯀꯃꯥꯏꯅ ꯑꯗꯨꯗꯤ ꯄꯩꯁꯥꯅ ꯀꯌꯥ ꯂꯧꯒꯦ ꯁꯨꯃꯥꯏꯅ ꯇꯧꯅꯤ
ꯄꯩꯥ ꯄꯩꯁꯥꯒꯤꯁꯦ ꯀꯩꯅꯣꯒꯨꯝꯕ ꯂꯧ ꯃꯥꯜꯂꯦ ꯕꯤ ꯑꯃꯗꯀꯣ
ꯑꯝ
ꯎꯝ ꯕꯣꯠ ꯇꯣꯡꯕꯒꯤꯗꯤ ꯃꯤꯗ ꯂꯧꯗꯕ ꯃꯥꯜꯂꯦ ꯑꯩꯈꯣꯏꯒꯤ ꯑ ꯀꯩ ꯍꯥꯏꯅꯤ ꯕꯣꯠ ꯑꯃꯗ ꯀꯩꯅꯣꯅꯦ ꯂꯨꯄꯥ ꯆꯥꯝꯃꯉꯥꯅꯦ ꯍꯥꯏꯕ ꯀꯩꯅꯣ ꯍꯥꯏꯌꯦ
ꯑꯣ ꯐꯣꯔꯃꯗ
ꯊꯧꯖꯤꯟꯈꯤꯕꯒꯤꯁꯦ
ꯑ
ꯑꯗꯩ ꯊꯣꯛꯂꯛꯄꯒꯤꯒ ꯆꯥꯝꯃꯉꯥ ꯑꯃꯒ ꯑꯗꯨꯒꯤꯃꯥꯏꯅ ꯑꯩꯈꯣꯏ ꯃꯌꯥꯝ ꯄꯨꯜꯂꯛꯄꯤꯅꯤꯈꯣꯏ ꯍꯥꯏꯗꯤ ꯕꯣꯠ ꯑꯝꯇ ꯆꯟꯗꯕ ꯃꯤꯗꯣ
ꯑꯣ ꯕꯣꯔꯝꯗ ꯆꯠꯃꯤꯗꯨꯒꯤ ꯂꯨꯄꯥ ꯍꯥꯏꯗꯤ ꯃꯤ ꯃꯁꯤꯡꯗꯨꯒꯤ
ꯁꯤꯡꯒꯤ ꯅꯠꯇꯦ ꯕꯣꯠ ꯑꯃ ꯋꯥꯏꯕꯗ
ꯄꯣꯠ ꯑꯃꯅꯤ ꯑꯗꯣ ꯑꯩꯈꯣꯏꯅ ꯁꯤꯗꯒꯤ ꯑꯩꯈꯣꯏꯅ ꯂꯣꯛꯇꯥꯛ ꯄꯁꯦ ꯑꯩꯗꯤ ꯑꯉꯛꯀꯥꯟꯗ ꯆꯠꯈ꯭ꯔꯦ ꯑꯉꯛꯀꯥꯟꯗꯕꯨꯗꯤ ꯆꯠꯈꯤꯕꯗꯣ ꯒ꯭ꯌꯥꯟꯁꯖ ꯃꯦꯟꯁꯦ ꯇꯥꯍꯧꯗꯦ ꯂꯣꯛꯇꯥꯛꯀꯤ ꯐꯖꯕꯁ ꯀꯃꯥꯏꯅ ꯀꯔꯤ ꯀꯔꯤ ꯂꯩꯕꯅꯣ ꯍꯥꯏꯁꯤꯕꯣ ꯑꯩ
ꯑꯁ ꯇꯧꯇꯥꯛ ꯆꯠꯄꯁꯦ ꯅꯨꯡꯉꯥꯏꯕꯁꯦ ꯑꯩꯈꯣꯏꯒꯤ ꯍꯦꯛ ꯌꯧꯒ ꯁꯦꯟꯗ ꯐꯥꯎꯖꯤꯟꯈꯤꯕꯩꯗꯣ ꯑꯗꯨ ꯑꯗꯨꯝ ꯎꯔꯅꯤ ꯃꯤ ꯃꯌꯥꯝ ꯑꯗꯨꯒꯤ ꯆꯠꯄ ꯑꯩꯈꯣꯏꯒꯤ ꯅꯨꯡꯁꯤꯠ ꯀꯥꯏꯁꯦ ꯈꯔ ꯑꯏꯤꯡꯕ ꯅꯨꯡꯁꯤꯠ ꯂꯣꯏꯖ ꯁꯤꯜꯂꯦꯕ
ꯑ
ꯑꯗꯨꯅꯦ ꯃꯌꯥꯝꯅ ꯇꯥꯟꯅꯔꯤ ꯍꯌꯤꯡꯕ ꯅꯨꯡꯁꯤꯠ ꯌꯥꯝ ꯅꯨꯡꯉꯥꯏꯕ ꯍꯥꯏꯇꯥꯔꯦꯅꯦ ꯑꯗꯨꯗꯒꯤ ꯆꯪꯉꯅꯤ ꯆꯪꯕꯗꯩꯗꯤ ꯑꯩꯈꯣꯏꯒꯤ ꯀꯩꯅꯣ ꯑꯩꯈꯣꯏꯒꯤ ꯕꯣꯠ ꯇꯣꯡꯉ ꯆꯪꯗꯣꯏꯅꯦꯕꯀꯣ ꯑꯩ ꯁꯥꯏ ꯍꯥꯏꯕꯗꯣ ꯑꯗꯨꯒ ꯐꯨꯝꯗꯤꯟ ꯃꯊꯛꯇ ꯀꯩꯅꯣ ꯁꯥꯔꯒ ꯂꯩꯕ ꯌꯥꯎꯋꯦꯕ ꯑꯩꯈꯣꯏꯒꯤ ꯍꯠ ꯁ ꯂꯩꯕꯗꯣ ꯑꯗꯅꯦꯕꯈꯣꯏ ꯎꯝ ꯑꯗꯅꯦꯕ ꯌꯥꯥꯏ ꯇꯥꯎ
ꯑꯣ ꯑꯗꯣ ꯑꯩꯅ ꯊꯥꯏꯅ ꯑꯉꯥꯡꯀꯥꯟꯗ ꯂꯥꯏꯔꯤꯛ ꯇꯝꯃꯛꯀꯀꯥꯟꯗ ꯂꯣꯛꯇꯥꯛ ꯄꯁꯦ ꯀꯩꯅꯣꯁ ꯏꯝꯐꯥꯜꯗꯒꯤ ꯀꯤꯂꯣꯃꯤꯇꯔ ꯀꯨ ꯃꯉꯥꯃꯨꯛ ꯆꯠꯊꯔꯛꯏ ꯍꯥꯏꯗꯤ ꯃꯅꯤꯄꯨꯔꯒꯤꯗꯤ ꯏꯝꯐꯥꯜꯁꯦ ꯀꯩꯅꯣ ꯑꯣꯏ ꯍꯥꯏꯌꯦ ꯀꯦꯄꯤꯇꯦꯜꯅꯤꯗꯅ ꯍꯥꯏꯗꯤ ꯀꯣꯅꯨꯡꯒꯤꯗꯅ ꯑꯩ ꯀꯤꯂꯣ ꯇꯔꯨꯛ ꯀꯨꯟ ꯃꯉꯥꯃꯨꯛ ꯆꯠꯂꯒ ꯂꯩ ꯍꯥꯏ ꯑꯗꯣ ꯀꯩꯅꯣ ꯇꯧꯋꯦ ꯍꯥꯏꯅꯤ ꯂꯣꯛꯇꯥꯛ ꯄꯥꯠꯁꯦ ꯂꯣꯛꯇꯥꯛ ꯄꯥꯠꯇ ꯈꯨꯟꯗꯥꯔꯤꯕ ꯍꯥꯏꯗꯤ ꯊꯥꯡꯒ ꯀꯔꯥꯡ ꯀꯩꯌꯥ ꯂꯩꯗꯅ
ꯎꯃꯉꯦ ꯎꯝ
ꯑꯌꯥꯝꯕ ꯑꯗꯨꯗ ꯂꯩꯔꯤꯕ ꯃꯤꯒꯤ ꯁꯦꯟꯊꯣꯛ ꯂꯝꯕꯤꯁꯦ ꯂꯣꯛꯇꯥꯛ ꯄꯥꯠꯇꯒꯤ ꯉꯥ ꯐꯥꯔꯒ ꯍꯤꯡꯌꯥꯏ ꯍꯥꯏꯗꯤ ꯂꯧꯣꯛꯇꯥꯛꯄꯗꯒꯤ ꯅꯨꯄꯤꯁꯤꯡꯅ ꯉꯥꯁꯦ ꯐꯥꯔꯕ ꯃꯇꯨꯡꯗ ꯑꯌꯨꯛ ꯉꯟꯅ ꯄꯨꯡ ꯃꯃꯤ ꯀꯥꯟꯗ ꯍꯧꯒꯠꯂꯒ ꯏꯝꯐꯥꯜꯗ ꯄꯨꯔꯥ ꯌꯣꯜꯂꯦ ꯍꯥꯏꯅꯩ
ꯄꯥꯟꯅ ꯑꯦ ꯑꯗꯨꯒꯤ ꯉꯥꯁꯦ ꯇꯒꯤ ꯂꯣꯛꯇꯥꯛ ꯄꯥꯠꯇ ꯑꯗꯨ ꯄꯥꯠꯁꯦ ꯌꯥꯝ ꯍꯥꯎꯋꯦꯕ
ꯑꯣ
ꯑ ꯉꯁꯦ ꯃꯣꯏꯗꯤ ꯃꯣꯏꯅ ꯉ ꯐꯥꯏꯀ ꯐꯥꯁꯦ ꯑꯩꯈꯣꯏꯒꯤ ꯀꯤꯗꯣ
ꯎꯝ
ꯑꯩꯈꯣꯏꯗꯤ ꯍꯤ ꯇꯣꯡꯕꯩ ꯀꯤꯗ꯭ꯔꯥ ꯃꯣꯏꯗꯤ ꯑꯗꯨꯝ ꯍꯤ ꯃꯊꯛ ꯗ ꯅꯨꯄꯤꯈꯩꯗꯤ ꯀꯃꯥꯏꯅ ꯇꯧꯒꯦꯗ ꯑꯗꯨꯝ ꯃꯊꯛꯇ ꯏ ꯆꯤꯡꯕꯤꯅꯦꯕ
ꯑꯣ ꯑꯗꯨꯗꯤ ꯌꯥꯝ ꯍꯩꯕꯒꯤ ꯃꯊꯧ ꯇꯥꯏ ꯍꯌꯦ ꯑꯗꯨꯗꯤ
ꯇꯥꯏꯌꯦ ꯑꯗꯨꯝ ꯍꯥꯏꯗꯤ ꯕꯦꯂꯦꯟꯁ ꯐꯥꯎꯕ ꯑꯃ ꯆꯪꯉꯦꯕ ꯍꯤꯗꯣ ꯇꯣꯡꯕꯗ ꯃꯣꯏꯗꯤ ꯑꯗꯨ ꯑꯗꯨꯕꯨ ꯑꯩꯉꯣꯟꯗ ꯀꯩꯅꯣ ꯇꯧꯔꯤꯕꯅꯤ ꯑꯃꯨꯛ ꯑꯃꯨꯛ ꯏꯟ ꯊꯥꯗꯔꯒ ꯑꯃꯨꯛ ꯏꯟ ꯆꯤꯡꯉꯤꯕꯅꯤ ꯉꯥ ꯐꯥꯅꯕ
ꯑꯗꯨ ꯁꯣꯏꯕ ꯑꯈꯣꯏꯄꯠꯇ ꯑꯣꯏꯔꯗꯤ ꯑꯗꯨꯝ ꯏꯒꯥꯛꯅꯦ ꯨꯔꯃꯤꯅ
ꯑꯗꯨꯅꯦ ꯑꯗꯨ ꯃꯣꯏꯗꯤ ꯅꯣꯡꯃꯊ ꯑꯗꯨꯝ ꯃꯩ ꯊꯕꯛ ꯑꯃ ꯇꯧꯗꯦꯕ ꯏꯔꯥꯡꯅꯕ ꯈꯣꯠꯄ ꯀꯔꯤꯝ ꯂꯩꯇꯦ ꯍꯤ ꯂꯣꯡꯖꯟꯕꯁꯨ ꯂꯩꯇꯦ ꯑꯩꯈꯣꯏ ꯆꯨꯝꯅꯒꯤ ꯇꯣꯡꯕꯕꯨ ꯑ ꯍꯤꯗꯣ ꯍꯝ ꯏꯁꯥ ꯕꯤꯂꯦꯟꯁ ꯄꯨꯗꯕꯩ ꯐꯦꯔꯦ ꯐꯦꯔꯦ ꯍꯥꯏꯕꯗꯣ
ꯑ
ꯑꯗꯨ ꯇꯧꯋꯦꯕ ꯑꯦ ꯅꯪꯝꯕꯅ ꯃꯣꯏꯒꯤ ꯅꯪ ꯍꯥꯏꯅ ꯆꯨꯝꯃꯤꯁ ꯁꯦꯟꯗꯣꯛ ꯂꯝꯕꯤꯁꯦ ꯑꯅꯝꯕꯅ ꯍꯥꯏꯗꯤ ꯏꯁꯤꯡ ꯉꯥꯛꯇ ꯉꯥꯏꯔꯕꯅꯤꯅ ꯀꯩꯅꯣ ꯇꯧꯋꯦ ꯉꯥ ꯐꯥꯕ ꯈꯣꯠꯄꯀꯣ
ꯎꯝ
ꯑꯗꯩꯗꯤ ꯏꯟꯖꯥꯡ ꯅꯥꯄꯤ ꯍꯥꯏꯇꯥꯔꯗꯤ ꯑꯩꯈꯣꯏꯒꯤ ꯀꯩꯅꯣ ꯌꯥꯎꯋꯤꯗꯅ ꯑꯩꯈꯣꯏꯒꯤ ꯄꯥꯠꯇ ꯍꯥꯠꯄ ꯈꯔ ꯂꯩꯔꯤ ꯑꯩꯈꯣꯏ ꯀꯣꯂꯝꯅꯤ ꯀꯥꯏꯅ ꯂꯩꯅ ꯀꯣꯝ ꯄ꯭ꯔꯦꯛꯀꯨꯝꯕ ꯑꯗꯨꯝ ꯑꯗꯨꯝ ꯍꯧꯋꯦꯕ ꯑꯗꯩꯗꯤ ꯀꯩꯅꯣꯁꯨ ꯊꯥꯏꯌꯦ ꯃꯣꯏꯒꯤ ꯑꯩꯈꯣꯏꯒꯤ ꯏꯀꯥꯏꯊꯕꯤꯗꯣ ꯈꯪꯕ꯭ꯔꯥ
ꯏꯀꯥꯏꯗꯕꯤ ꯇꯣ
ꯏꯁꯥꯟꯅ ꯍꯥꯏꯗꯤ ꯖꯒꯥ ꯑꯃꯁꯝꯁꯦ ꯃꯥꯅ ꯈꯥꯖꯤꯟꯖꯗꯣꯏꯅꯦꯕꯀꯣ
ꯑꯣ
ꯑꯗꯨꯗꯨꯒ ꯏꯀꯥꯏꯊꯕꯤꯒꯨꯝꯕ ꯊꯥꯔꯅꯦꯕ ꯑꯗꯨꯝꯕꯁꯨꯦꯛ ꯍꯦꯛꯄ ꯑꯗꯨꯃꯥꯏꯅ ꯃꯣꯏꯒꯤ ꯁꯦꯟꯗꯣꯛ ꯂꯝꯕꯤꯁꯦ ꯃꯥꯏꯅ ꯍꯤꯡꯉꯦꯕ ꯑꯗ ꯍꯧꯖꯤꯀꯥꯟꯗ ꯃꯣ ꯑꯑꯣꯟꯕ ꯍꯥꯏꯔꯒꯗꯤꯀꯣ ꯇ ꯇꯧꯔꯦ ꯈꯤꯇꯪ ꯃꯁꯥꯕ ꯀꯥꯡꯕꯨꯅ ꯃꯁꯥꯒꯤ ꯀꯩꯅꯣꯒꯨꯝꯕ ꯑꯩꯣꯏ ꯐꯨꯟꯗꯤ ꯃꯁꯥꯒꯗ ꯀꯩꯅꯣ ꯍꯠꯀꯨꯝꯕ ꯁꯥꯗꯣꯏꯅꯦꯕꯀꯣ ꯃꯥꯏ ꯖꯔꯒꯥ ꯂꯩꯖꯕꯗꯣ ꯑꯗꯨꯗꯩꯗꯨ ꯇꯕꯤꯒꯤ ꯑꯩꯈꯣꯏꯒꯤ ꯍꯣꯝ ꯁꯇꯦ ꯈꯟꯗꯣꯏꯅꯦꯕ
ꯑꯣ ꯍꯥꯏꯗꯤ ꯑꯗꯨꯃꯥꯏꯅ ꯑꯩꯈꯣꯏꯅꯒ ꯑꯗ ꯑꯍꯤꯡ ꯂꯦꯛꯀꯦ ꯆꯥꯒꯦ ꯀꯩ ꯇꯧꯒꯦ ꯍꯥꯏꯕꯗꯤ ꯍꯥꯟꯅ ꯑꯩꯈꯣꯏꯁꯦ ꯍꯥꯟꯅ ꯍꯥꯏꯅꯗꯣꯏꯔꯥ ꯅꯠꯇ꯭ꯔꯒ ꯑꯗꯨꯝ ꯈꯨꯊꯛꯇ ꯆꯠꯂꯒ ꯐꯪꯒꯗ꯭ꯔꯥ ꯀꯃꯥꯏꯅ ꯇꯧꯅꯤ
ꯈꯨꯗꯪ ꯆꯠꯄ ꯍꯥꯏꯁꯦ ꯍꯥꯟꯅ ꯍꯥꯏꯅꯐꯝꯗꯤ ꯆꯪꯉꯦ ꯑꯗꯨꯝ ꯍꯧꯖꯤꯛꯀꯥꯟꯗꯤ ꯁꯣꯁꯤꯦꯜ ꯃꯦꯗꯤꯌꯥꯒꯤ ꯃꯇꯝꯅꯤꯅ ꯑꯗꯨꯝ ꯃꯣꯏꯒꯤ ꯍꯠꯁꯤꯡꯗꯣ
ꯎꯥ
ꯑꯗꯨꯒꯤꯁꯨ ꯑꯗꯨꯝ ꯅꯝꯕꯔ ꯀꯩꯀ ꯊꯥꯒꯠꯄꯅꯦꯕ
ꯎꯝ
ꯑꯩꯈꯣꯏꯗꯤ ꯏꯃꯥꯟꯅꯕ ꯑꯃ ꯂꯩꯌꯦ
ꯑ
ꯑꯗꯨ ꯏꯃꯥꯟꯅꯕꯗꯨꯗ ꯃꯉꯣꯟꯗ ꯍꯥꯏꯒꯅꯤ ꯚꯥꯏ ꯑꯩ ꯅꯨꯃꯤꯠ ꯁꯤ ꯅꯨꯃꯤꯠꯁꯤꯗ ꯂꯥꯛꯀꯅꯤ ꯑꯩꯒꯤ ꯁꯤ ꯀꯩꯅꯣ ꯇꯧꯕ ꯍꯥꯟꯅ ꯀꯟꯖꯟꯕꯤꯔꯝꯃꯣꯅꯀꯣ ꯑꯣ ꯀꯟꯖꯟꯕꯤꯔꯝꯃꯅꯤ ꯃꯥꯅ ꯑꯩꯈꯣꯏꯗꯤ ꯀꯩꯅꯣ ꯂꯧꯋꯦ ꯃꯥꯅ ꯂꯧꯕꯁꯦ ꯅꯣꯡꯃ ꯑꯍꯤꯡ ꯅꯦꯛꯈꯣꯏꯁꯦ ꯔꯨꯝꯃꯝꯗꯜ ꯄ ꯁꯋꯥꯅ ꯍꯥꯏꯕ
ꯃꯤ ꯑꯃꯔꯕ ꯅꯠꯇ꯭ꯔꯒ ꯑꯩꯔꯣꯝꯗꯨꯒꯤꯔꯕ
ꯔꯨꯝ ꯑꯃꯗ ꯑꯗꯨꯝ ꯎꯝ ꯑꯩꯈꯣꯏ ꯇꯔꯨꯛ ꯇꯔꯦꯠ ꯆꯠꯄ ꯑꯩꯈꯣꯏꯗꯤ ꯔꯨꯝ ꯑꯅꯤꯒꯨꯝꯕ ꯂꯧꯔꯗꯤ ꯀꯥꯄꯤ ꯇꯥꯔꯦ ꯑꯗꯨꯗꯗꯤ ꯂꯨꯄꯥ ꯂꯤꯁꯤꯡ ꯑꯃꯗꯣ ꯑꯩꯈꯣꯏ ꯇꯔꯨꯛ ꯇꯔꯦꯠ ꯄꯨꯊꯣꯛꯄꯗꯤ ꯀꯩꯁꯨꯣꯏ ꯉꯅꯇꯦꯗꯅ ꯑꯗꯨꯃꯥꯏꯅ ꯄꯨꯊꯣꯛꯑꯒ ꯑꯗꯨꯝ ꯄꯨꯣꯏꯁꯤ ꯆꯥꯅꯤꯡ ꯊꯥꯅꯤꯡꯉꯁꯨꯀꯣ ꯑꯗꯨꯝ ꯀꯩꯅꯣ ꯂꯩꯕ ꯂꯣꯏꯅ ꯃꯣꯏꯒꯤ ꯒ꯭ꯌꯥꯁꯀꯨꯝꯕ ꯈꯥꯡ ꯅꯨꯡ ꯀꯣꯜꯂꯤ ꯂꯣꯏ ꯂꯩ ꯑꯣꯏꯕ ꯌꯥꯏꯌꯦ
ꯎꯝ ꯑꯗꯣ ꯂꯣꯛꯇꯥꯛ ꯆꯠꯄꯒꯤ ꯂꯝꯕꯤꯗ ꯑꯩꯈꯣꯏꯅ ꯌꯦꯡꯉꯛꯄ ꯌꯥꯕ ꯃꯐꯝ ꯐꯖ ꯐꯖꯕ ꯍꯥꯏꯗꯤ ꯀꯔꯝ ꯀꯔꯝꯕ ꯃꯐꯝ ꯂꯩꯁꯦ ꯍꯥꯏꯗꯤ ꯈꯪꯗꯦꯅꯣ ꯑꯇ ꯑꯗꯨꯒꯤ
ꯂꯣꯡꯆꯥꯛꯁꯦ ꯐꯖ ꯑꯩꯈꯣꯏꯅ ꯆꯪꯉꯨꯁꯦꯀꯣ ꯑꯩꯅ ꯆꯪꯉꯨꯗꯗꯤ ꯁꯨꯝ ꯀꯩꯅꯣ ꯆꯪꯉꯨꯗ ꯂꯨꯒꯥꯎꯗꯧ ꯆꯪꯉꯀꯥꯟꯗ ꯑꯃꯛ ꯀꯔꯥꯡ ꯂꯩꯗꯅ ꯑꯩꯈꯣꯏ ꯍꯤ ꯊꯣꯛꯣꯡꯅ ꯆꯪꯉꯤꯗꯅ ꯄꯤ ꯇꯣꯡꯒ ꯑꯗꯨ ꯆꯪꯉꯅꯤ ꯑꯗꯨꯒ ꯃꯣꯏ ꯆꯤꯡ ꯃꯊꯛꯇꯒꯤ ꯌꯦꯡꯕꯗ ꯌꯥꯝ ꯐꯖꯕ ꯍꯥꯏꯇꯥꯔꯦꯅꯦ ꯑꯩꯈꯣꯏꯒꯤ ꯂꯣꯛꯇꯥꯛꯀꯤ ꯀꯣꯏꯁꯜ ꯂꯩꯁ ꯃꯣꯏꯁꯦ ꯏꯁꯤꯡ ꯂꯣꯏ ꯀꯣꯏꯁꯜ ꯂꯩꯗꯣꯏꯅꯦꯕ
ꯑ
ꯑꯁ ꯃꯣꯏꯒꯤ ꯅꯣꯡꯅꯤꯡꯉꯩꯗ ꯑꯩꯈꯣꯏ ꯂꯨꯍꯣꯡꯕ ꯑꯃ ꯊꯦꯡꯅꯔꯦ ꯂꯨꯍꯣꯡꯉꯁꯦ ꯄꯨꯔꯥ ꯀꯩꯅꯣ ꯑꯝꯗ ꯆꯠꯂꯤꯁꯦ ꯀꯨꯝꯍꯩ ꯑꯃꯝꯗ ꯃꯣꯏꯒꯤ ꯍꯤ ꯇꯣꯡꯉ ꯆꯠ ꯌꯥꯝ ꯣꯔꯂꯣꯏꯅ
ꯑꯗꯣ ꯂꯣꯛꯇꯥꯛ ꯄꯥꯠꯇꯤ ꯉꯥꯁꯦ
ꯎꯝ
ꯀꯩ ꯉꯥꯒ ꯂꯩꯇꯣꯏꯅꯣ ꯂꯣꯛꯇꯥꯛꯄꯁꯤꯕ
ꯂꯣꯛꯇꯥꯛꯇ ꯂꯩꯕꯁꯦ ꯃꯍꯥꯏꯒꯨꯝꯕꯗꯤ ꯑꯩꯈꯣꯏꯒꯤ ꯀꯩꯅꯣ ꯌꯥꯝ ꯂꯩꯔꯝꯃꯦ ꯑꯩꯈꯣꯏ ꯀꯦꯡꯕꯥꯒꯨꯝꯕ ꯑꯗꯨꯒꯕ ꯑꯈꯖꯤꯇ ꯎꯝ ꯄꯦꯡꯕꯥꯜ ꯌꯥꯝ ꯇꯥꯡ ꯃꯉꯥꯅꯣ
ꯑ
ꯑꯗꯣ ꯍꯧꯖꯤꯛꯀꯥꯟꯗꯤ ꯑꯗꯨꯝꯕꯁꯦ ꯄꯥꯛꯂ ꯂꯩꯇ꯭ꯔꯦꯕ ꯃꯔꯛ ꯃꯔꯛꯇ ꯐꯥꯕꯗꯗꯤ ꯐꯥꯗ꯭ꯔꯦ ꯍꯥꯏꯌꯦꯕ
ꯎ ꯉ ꯑꯆꯧ ꯉꯥ ꯑꯆꯧ ꯑꯆꯧꯕ ꯂꯩ ꯆꯔꯥ ꯂꯣꯛꯇꯥꯛꯄꯠꯁꯦ
ꯅꯥꯄꯤ ꯆꯕꯤꯗꯁꯨ ꯑꯁ ꯆꯥꯎꯔ꯭ꯔ ꯆꯥꯟꯅꯤꯅꯣꯏ ꯅꯥꯛ ꯅꯥꯛ ꯂꯩꯗꯤꯔꯣ ꯑꯗꯗꯤ ꯃꯤꯅꯀ ꯂꯩꯔꯤꯖ ꯑꯗꯗꯤꯦ ꯁꯤꯜꯚꯔꯗ ꯑꯣꯏꯖꯤꯁꯨ ꯑꯆꯧ ꯑꯆꯧꯕ ꯌꯥꯝ ꯂꯩ
ꯑꯗꯨꯗꯤ ꯀꯩꯅꯣ ꯇꯧꯕ ꯃꯊꯪꯗ ꯂꯣꯛꯇꯥꯛꯁꯤꯗꯗꯤ ꯂꯣꯛꯇꯥꯛ ꯄꯥꯠꯇꯒꯤ ꯐꯥꯕ ꯈꯨꯗꯛꯇ ꯐꯥꯕ ꯉꯥ ꯐꯨꯝ ꯆꯣꯡꯕ ꯑꯃ ꯑꯆꯧꯕ ꯑꯃꯗꯤꯗꯤ ꯂꯩꯔꯛꯄ ꯌꯥꯏ
ꯑꯦꯁ ꯑꯗꯨ ꯑꯗꯨ ꯎꯝ ꯂꯣꯛꯇꯥꯛꯀꯤ ꯄꯨꯔꯣꯃ ꯅꯗꯦ
ꯑꯣ
ꯄꯣꯔꯣꯡꯁꯦ ꯃꯤ ꯈꯔ ꯍꯩꯅꯗꯕꯨꯗꯤ ꯂꯩꯌꯦ ꯑꯩꯈꯣꯏꯗꯤ ꯑꯩꯗꯤꯁꯨ ꯄꯣꯔꯣꯡꯦ ꯌꯥꯝ ꯄꯥꯝꯃꯦꯕ
ꯎꯝ
ꯑꯩꯈꯣꯏ ꯃꯥꯍꯣꯏꯗꯤ ꯄꯣꯔꯣꯝꯁꯦ ꯀꯩ ꯍꯥꯏꯗꯣꯏꯅꯣ ꯂꯤꯟ ꯃꯥꯜꯂꯤ ꯃꯁꯛꯇꯣ ꯆꯥꯄ ꯀꯗꯦꯕ
ꯑꯣ ꯍꯁꯦ
ꯎꯝ ꯄꯣꯔꯣꯝꯁꯦ ꯑꯁ ꯃꯁꯥꯁꯨ ꯀꯟꯒ ꯆꯥꯅꯤꯅꯦꯩ ꯄꯣꯔꯣꯝꯁꯦ ꯆꯥꯎꯥꯕꯖꯨ ꯃꯍꯥꯎ ꯌꯥꯝ ꯂꯩꯌꯦꯕ ꯑꯩꯈꯣꯏꯒꯤ ꯑꯩꯈꯣꯏ ꯃ ꯒꯤ ꯃꯄꯥꯡꯒꯤ ꯑꯩꯈꯣꯏꯒꯤ ꯀꯩꯅꯣ ꯍꯥꯏꯇꯥꯔꯦ ꯑꯩꯈꯣꯏꯒꯤꯕꯣꯛ ꯍꯥꯏꯇꯥꯔꯦꯀꯣ ꯑꯩꯈꯣꯏ ꯃꯥ ꯄꯣꯛꯄꯗꯣ ꯑꯗꯨꯅ ꯑꯩꯈꯣꯏꯅ ꯑꯉꯥꯡ ꯑꯣꯏꯔꯤꯩꯗ ꯄꯣꯔꯣꯡꯒ ꯊꯣꯡꯕꯁꯦ ꯑꯩꯈꯣꯏꯒꯤ ꯄꯣꯔꯣꯡꯒ ꯍꯋꯥꯏ ꯊꯔꯥꯛꯇꯣ
ꯑꯣ
ꯑꯁ ꯑꯗꯨ ꯊꯣꯡꯕꯁꯦ ꯍꯥꯎꯋ ꯆꯠꯅ ꯑꯩꯈꯣꯏ ꯃꯅꯤꯗ ꯑꯃꯨꯛ ꯆꯥꯎꯕ ꯌꯥꯥꯟꯗꯕ ꯑꯗꯤ ꯄꯨꯔꯝ ꯆꯠꯉ ꯄꯣꯔꯣꯝ ꯆꯥꯅꯤꯡ ꯈꯥꯏꯗꯣꯏꯅꯦꯕ ꯑꯉꯥꯡ ꯑꯣꯏꯔꯤꯗ
ꯑꯗꯣ ꯃꯅꯤꯄꯨꯔꯁ ꯌꯥꯝ ꯀꯟꯅ ꯍꯥꯏꯗꯤ ꯃꯩꯇꯩꯒꯤ ꯃꯩꯇꯩ ꯃꯅꯤꯄꯨꯔꯤ ꯂꯩꯔꯤꯉꯩꯗꯅ
ꯑ
ꯑꯗ ꯍꯥꯏꯗꯤ ꯌꯥꯝꯅ ꯐꯖꯕ ꯍꯥꯏꯕꯗꯤ ꯂꯝꯉꯩꯁꯦ ꯀꯣꯏꯕ ꯆꯠꯄ ꯍꯥꯏꯗꯤ ꯃꯌꯥꯝꯅ ꯅꯨꯡꯉꯥꯏꯕ ꯂꯝꯁꯦ ꯀꯔꯝ ꯀꯔꯝꯕ ꯃꯐꯝ ꯂꯩꯒ ꯍꯥꯏꯗꯤ ꯈꯪꯗꯦ ꯑꯗꯨ ꯍꯥꯏꯔꯤꯕ ꯃꯐꯝ ꯃꯉꯥ ꯇꯔꯥꯃꯨꯛꯇ ꯑ ꯍꯥꯏ
ꯂꯝ ꯅꯨꯡꯉꯥꯏꯕ ꯀꯣꯏꯐꯝꯁꯦꯀꯣ ꯁ ꯀꯩꯅꯣꯝ ꯆꯪꯒꯗ ꯊꯧꯕꯥꯜꯂꯣꯝ ꯁꯥꯏꯠꯂꯣꯝꯗ ꯆꯠꯂꯒꯅ ꯁꯨꯝ ꯀꯩꯅꯣꯝꯗ ꯐꯥꯎꯔꯒ ꯑꯟꯗ꯭ꯔꯣ ꯐꯥꯎ ꯌꯥꯏꯔꯤꯄꯣꯛ ꯑꯃ ꯆꯪꯉꯒ ꯑꯟꯗ꯭ꯔꯣ ꯂꯩꯗꯅ ꯑꯟꯗ꯭ꯔꯣ ꯁꯟꯊꯩ ꯄꯥꯀꯥꯏ ꯂꯩꯗꯅ
ꯑꯟꯗ꯭ꯔꯣꯗꯤ ꯃꯩꯇꯩꯒꯤ ꯑꯁꯦꯡꯕ ꯀꯩꯅꯣꯗ ꯌꯥꯎꯕꯅꯤꯅꯦ
ꯎꯝ ꯌꯥꯎꯋꯦ ꯑꯗꯨꯩ ꯑꯟꯗ꯭ꯔꯣꯒꯤ ꯄꯨꯡ ꯀꯥꯏꯅꯩꯗꯅ ꯑꯗꯨꯗ ꯂꯩ ꯑꯗꯨꯗꯩ ꯍꯥꯏ ꯃꯩ ꯁꯨꯡꯎꯨꯗꯕꯖꯒꯥ ꯈꯔ ꯂꯩꯌꯦꯕ ꯑꯟꯗ꯭ꯔꯣꯡꯒꯤꯁꯨ ꯍꯣꯏ ꯊꯥꯏꯅꯒꯤ ꯑꯗꯨꯨꯝꯕꯩꯗꯨ ꯃꯨꯊꯠꯄ ꯌꯥꯗꯦꯅ ꯍꯥꯏꯌꯦꯕ ꯑ ꯑꯩꯈꯣꯏꯒꯤ ꯑꯗꯨꯝ ꯑꯩ ꯒꯤ ꯀꯜꯆꯔꯒ ꯑꯗꯨꯝ ꯃꯔꯤ ꯂꯩꯅꯕ ꯖꯒꯥ ꯍꯥꯏꯇꯥꯔꯦꯅꯦ ꯆꯠꯄ ꯌꯥꯕꯁꯦ ꯑ꯭ꯔꯣ ꯌꯥꯔ ꯃꯦ ꯑꯗꯨꯗꯤ ꯀꯩꯅꯣ ꯂꯩꯔꯦ ꯈꯣꯡꯖꯣꯝ ꯃꯦꯃꯣꯔꯤꯌꯦꯜ ꯀꯥꯏꯅ ꯂꯩꯗꯅ
ꯎꯝ ꯑꯣ ꯍꯥꯏꯗꯤ ꯈꯣꯡꯖꯣꯝ ꯃꯦꯃꯣꯔꯤꯌꯦꯜꯗꯤ ꯊꯥꯏꯅ ꯂꯥꯟ ꯊꯣꯛꯈꯤꯕ ꯃꯐꯝꯗꯣ
ꯎꯝ ꯎꯝ ꯎꯝꯕꯖꯕꯁꯤꯒ ꯑ ꯀ ꯃ ꯂꯥꯎ ꯊꯝ ꯐꯃꯩ ꯀꯦ ꯍꯥꯏꯅꯦ
ꯑꯗꯨꯁꯨ ꯃꯣꯏ ꯐꯖꯅ ꯁꯦꯝꯒꯠꯂ ꯁꯥꯒꯠꯂꯒ ꯊꯝꯃꯦ ꯍꯥꯏꯅꯤ ꯍꯥꯏꯕꯗꯤ ꯂꯝ ꯑꯇꯣꯞꯄꯗꯒꯤ ꯂꯥꯛꯄ ꯃꯌꯥꯝ ꯌꯦꯡꯕ ꯌꯥꯕ ꯃꯐꯝ ꯌꯥꯝꯌꯥꯝ ꯁꯦꯝꯒꯠꯂꯦ ꯍꯥꯏ ꯃꯣꯏꯁꯨ ꯀꯣ ꯐꯖꯩꯗ꯭ꯔꯕꯅꯤꯅ ꯍꯥꯏꯉꯗ
ꯎꯝ ꯐꯖꯅ ꯁꯦꯝꯒꯠꯂꯝ ꯃꯥꯜꯒꯦ ꯍꯥꯏꯕ ꯃꯐꯝꯗꯨ ꯃꯤ ꯌꯥꯝ ꯊꯥꯒꯠꯅꯔꯦ
ꯎꯝ
ꯄꯈꯐꯝꯁꯨ ꯅꯨꯡꯉꯥꯏꯅꯦꯃ ꯈꯤꯇꯪ ꯆꯠꯂꯨꯁꯤꯗꯅ ꯃꯊꯪ ꯍꯂꯗꯦ
ꯆꯠꯁꯤ ꯆꯠꯁꯤ ꯑꯗꯨꯗꯤ ꯂꯝ ꯐꯖꯕ ꯃꯔꯤ ꯃꯉꯥ ꯃꯔꯤ ꯃꯉꯥ ꯑꯩꯈꯣꯏ ꯃꯌꯥꯝ ꯇꯥꯟꯅꯔꯒ
ꯌꯥꯏ ꯌꯥꯏ ꯌꯥꯏ ꯅꯣꯡ ꯐꯖꯅ ꯄꯨꯜꯈꯁꯦ
ꯍꯣꯏ ꯍꯣꯏ ꯑꯗꯨꯗꯤ ꯇꯧꯔꯦ ꯉꯁꯤꯒꯤꯗꯤ ꯑꯩ ꯄꯟꯊꯥꯔꯒꯦꯀꯣ
ꯑꯣ ꯐꯔꯦ ꯐꯔꯦ ꯊ